ꯍꯥꯎ ꯇꯥꯔꯕꯣ꯫
ꯑꯥ ꯑꯥ꯫
ꯆꯦ ꯊꯣꯏ ꯒ꯭ꯔꯤꯟ ꯀꯥꯕꯁꯤ ꯀꯃꯥꯏꯅ ꯇꯧꯒꯦ ꯍꯥꯏꯗꯤ ꯁꯪꯂꯤ ꯃꯥꯂꯤ ꯇꯧꯕ꯭ꯔꯣ ꯀꯃꯥꯏꯅ ꯃꯥꯏꯗꯒ ꯀꯥꯏꯔꯕ꯫
ꯃꯥꯏꯗ ꯅꯠꯇꯦ ꯈꯣꯡꯗ ꯀꯟꯅ ꯀꯧꯁꯜꯂꯛꯄꯩ꯫
ꯀꯥꯎꯊꯠꯅꯩꯔꯕ꯫
ꯑꯧ꯫
ꯈꯨꯔꯥꯏ ꯈꯨꯔꯥꯏ꯫
ꯍꯣꯏ ꯈꯨꯔꯥꯏ ꯈꯨꯔꯥꯏꯗ ꯑꯩꯈꯣꯏ ꯗꯒꯁꯨ ꯑꯃꯨ ꯑꯃꯨ ꯀꯥꯎꯅꯩ꯫
ꯑꯦ ꯊꯑꯣꯏꯒꯤ ꯀꯥꯎꯔꯤꯗ꯭ꯔꯣ ꯅꯠꯇ꯭ꯔꯒ ꯁꯨꯝ ꯁꯥꯟꯅꯕꯗ
ꯁꯥ ꯁꯥꯟꯅꯕꯣꯏ ꯀꯩꯕꯣꯏ ꯑꯗꯨꯝ ꯊꯑꯣꯢꯀꯤ ꯀꯥꯎ ꯊꯠꯅꯕꯗꯣ꯫
ꯑꯣ ꯅꯣꯏ ꯀꯤꯛ ꯄꯦꯠꯀ ꯂꯩꯕ꯭ꯔꯣ ꯀꯥꯎꯅꯝꯗꯣ꯫
ꯑ ꯂꯩ꯫
ꯕꯦꯛꯇꯤ ꯂꯩꯇꯕ꯫
ꯑꯗꯨ ꯗꯥ ꯑꯈꯣꯏ ꯗꯥꯅ ꯊꯤꯠ ꯂꯩꯅꯤ ꯍꯟꯗꯛ ꯇꯧꯒꯤꯝꯅꯤ꯫
ꯑꯣ꯫ ꯅꯣꯏꯗꯤ ꯅꯣꯏ ꯁꯥꯟꯅꯅꯕ ꯂꯩꯕꯤꯗꯣꯏꯔꯕ꯫
ꯑꯧ ꯃꯥꯒꯤꯁꯨ ꯑꯩꯈꯣꯏꯒꯤꯁꯨ꯫
ꯑꯣ ꯐꯩꯅꯦ ꯌꯥꯝꯅ꯫ ꯑꯗꯨꯃꯥꯏꯅ ꯇꯥꯛꯄꯤꯕꯒꯁꯦ ꯍꯧꯖꯤꯛꯀꯥꯟꯗꯤ ꯊꯦꯡꯕꯨ ꯊꯦꯡꯅꯗꯦꯗ꯫
ꯃꯤ ꯑꯇꯩ ꯀꯩꯀ ꯑꯩꯁꯨ ꯊꯦꯡꯅꯗꯦ ꯑꯇꯩ
ꯁꯤꯁꯇꯔ ꯈꯣꯏ ꯇꯨꯋꯤꯟꯁꯅꯤꯅ ꯑꯃꯗꯨꯁꯨ ꯑꯃꯗꯨꯗꯤ ꯇꯝꯗꯕ꯭ꯔꯣ ꯃꯥꯗꯤ꯫
ꯃꯥ ꯃꯥꯗ ꯃꯔꯛ ꯃꯔꯛꯇ ꯃꯥꯗꯤ ꯈꯔ ꯅꯨꯄꯤꯗ ꯇꯥꯏꯞ ꯆꯪꯉꯦ꯫
ꯑꯣ ꯁꯤꯁꯇꯔꯅ ꯈꯔ ꯅꯨꯄꯥꯏ ꯇꯥꯏꯞ ꯇꯧꯕ꯫
ꯍꯣꯏ ꯑꯩꯅ ꯃꯔꯛ ꯁꯥꯔꯛ ꯑꯣꯏꯕꯒꯤ꯫
ꯑꯣ꯫ ꯅꯪ ꯅꯄꯥꯥꯏ ꯇꯥꯏꯞ ꯀꯩꯁꯨ ꯇꯧꯗꯦꯗ ꯍꯧꯖꯤꯛ ꯋꯥꯔꯤ ꯁꯥꯟꯅꯕꯗꯗꯤ꯫ ꯌꯥꯝ ꯐꯔꯝꯗꯧ ꯃꯥꯜꯂꯤꯀꯣ ꯁꯥꯊꯤꯔꯝꯗꯧ ꯃꯥꯟꯗꯦꯕ꯫
ꯁꯥꯊꯤꯕꯩꯕꯨꯗꯤ ꯁꯥꯊꯤꯗꯦ꯫
ꯃꯤ ꯃꯤ ꯃꯤ ꯐꯕ꯭ꯔꯥ꯫
ꯈꯪꯗꯦ ꯑꯗꯨꯗꯤ꯫꯫
ꯐꯠꯇꯕ꯭ꯔꯣ ꯍꯥꯏꯁꯦ꯫
ꯈꯪꯗꯦ꯫
ꯐꯅꯤꯡꯗꯕ꯭ꯔꯣ
ꯈꯪꯗꯦ ꯑꯗꯨ ꯁꯔ
ꯑꯣ ꯐꯁꯨ ꯐꯅꯤꯡꯗꯕ꯭ꯔꯥ ꯍꯥꯏꯕꯁꯤꯁꯨ ꯈꯪꯗ꯭ꯔꯕ
ꯑ
ꯑꯣ ꯑꯗꯨꯗꯤ ꯑꯐꯕ ꯃꯤ ꯑꯣꯏꯅꯤꯡꯗ꯭ꯔꯦ
ꯑꯣꯈꯣ ꯃꯤꯁꯦ ꯍꯧꯖꯤꯛꯀ ꯍꯥꯟ ꯑꯐꯕ ꯃꯤꯁꯦ ꯌꯥꯝ ꯑꯄꯪꯕ ꯑꯣꯏꯅ ꯇꯥꯔꯦ
ꯑꯗꯨꯗꯤ ꯐꯠꯇꯕ ꯑꯣꯏꯒꯦ ꯍꯥꯏꯔꯣꯏꯁꯦ
ꯗꯤꯔꯦꯟꯅ ꯐꯥꯔꯦ꯫
ꯕꯤꯂꯤꯌꯟ꯫
ꯑ
ꯕꯤꯂꯤꯌꯟ ꯕꯤꯂꯤꯌꯟ ꯑꯅꯤ ꯊꯦꯡꯒꯥꯏꯅꯔꯗꯤ ꯀꯃꯥꯏꯅ ꯇꯧꯅꯤ꯫
ꯅꯩꯗꯣꯏꯅꯤ ꯑꯗꯨꯅ ꯍꯦꯟꯅ꯫
ꯍꯥꯏꯗꯤ ꯌꯥꯅꯈ꯭ꯔꯗꯤ ꯐꯔꯦꯅꯦ ꯌꯥꯅꯔꯛꯇ꯭ꯔꯗꯤ ꯀꯃꯥꯏꯅ ꯇꯧꯗꯣꯏꯅꯣ ꯁꯤꯅꯦ꫰꫰
ꯈꯪꯗꯦ꯫
ꯉꯥꯏꯈꯣ ꯅꯪꯪ ꯈꯪꯗꯦ ꯍꯥꯏꯕ ꯋꯥꯍꯩꯁꯤ ꯑꯥ ꯂꯧꯊꯣꯛꯈ꯭ꯔꯁꯦꯕꯀꯣ꯫ ꯑꯗꯨꯒ ꯈꯪꯗꯦ ꯅꯠꯇꯕ ꯈꯪꯗꯦꯁꯤ ꯌꯥꯎꯍꯜꯂꯔꯣꯏꯁꯦ ꯍꯧꯖꯤꯛꯇꯒꯤ
ꯑꯦ
ꯑꯗꯨ ꯇꯥꯔꯦ ꯈꯪꯗꯦ ꯍꯥꯏꯈ꯭ꯔꯅꯨꯕꯣ
ꯑꯦ ꯊꯒ
ꯎꯝ ꯁꯤꯁꯇꯔꯗꯤ ꯍꯥꯏꯠ ꯀꯌꯥ ꯋꯥꯡꯒꯦ
ꯑꯩꯔꯣ ꯑꯩ ꯄꯤꯛꯑꯦ ꯑꯩꯅꯦ ꯑꯩꯈꯣꯏ ꯐꯥꯏꯚꯇꯨ ꯀꯥꯏꯒꯗꯤ ꯐꯥꯏꯚ ꯇꯨꯡꯉꯒ ꯑꯩꯅꯦ ꯄꯤꯛ ꯄꯤꯛꯑꯦ ꯑꯩ ꯐꯥꯏꯚ ꯐꯥꯏꯚ ꯇꯪꯉꯦ
ꯐꯥꯏꯕ
ꯍꯥꯥ
ꯎꯝ ꯑꯗꯨ ꯀꯣꯝꯄ꯭ꯂꯦꯟ ꯈꯔ ꯆꯥꯕ ꯑꯃ ꯆꯪꯏꯌꯦ
ꯑꯁ ꯋꯥꯗ
ꯑꯦ ꯋꯥꯡꯅꯤ ꯋꯥꯡꯅꯤ ꯕꯥꯔ ꯈꯔꯒ ꯆꯤꯡꯉꯣ ꯕꯥꯔ ꯆꯤꯡꯉꯒ ꯃꯔꯤꯟ ꯈꯔ ꯈ ꯆꯠꯍꯟꯕ ꯌꯥꯕꯅꯦ ꯑꯗꯨ ꯁꯥꯡꯗꯣꯛꯏ ꯍꯥꯏꯕꯅꯤ
ꯑꯗꯨꯃꯥꯏꯅ ꯇꯧꯔꯒ ꯈꯔ ꯈ ꯐꯥꯏꯚ ꯌꯧꯈꯔꯤꯦꯅꯦ ꯐꯥꯏꯚ ꯗꯕꯦꯟꯗ ꯂꯩꯔꯝꯃꯤꯅꯦ ꯍꯥꯟꯅ ꯅꯠꯇꯦ ꯐꯣꯔ ꯍꯋꯤꯂꯔ ꯄꯅꯦꯕ ꯑꯁ ꯁꯣꯏꯔꯤꯗꯣ
ꯃꯥꯅꯦ ꯑꯗꯨ ꯇꯧ ꯍꯧꯖꯤꯛꯅꯦ ꯅꯪ ꯆꯥꯎꯕ ꯌꯥꯒꯤꯅꯦꯕꯀꯣ ꯈꯔꯒ
ꯑꯥ
ꯑꯗꯨꯅ ꯅꯪ ꯗꯥꯏꯠ ꯆꯥꯕꯗꯣ ꯑꯗꯨꯗ ꯍꯥꯏꯠꯀꯤ ꯑꯣꯏꯕꯁꯨ ꯋꯥꯡꯈꯠꯅꯕ ꯍꯥꯏꯇꯥꯔꯦ ꯒꯨꯂꯤꯒꯨꯝꯕ ꯅꯠꯇꯕ ꯑꯃꯛꯇ ꯆꯥꯕ ꯅꯠꯇꯕꯀꯣ ꯄ꯭ꯔꯣꯇꯤꯟꯒꯨꯝꯕꯗꯤ ꯑꯗꯨꯝ ꯇꯥꯔꯕꯅꯤꯅ ꯄ꯭ꯔꯣꯇꯤꯟ ꯍꯥꯏꯔꯒ ꯍꯦꯛꯇ ꯑꯩꯈꯣꯏꯒꯤ ꯀꯧꯇꯥꯔꯥꯗ ꯂꯥꯛꯄꯗ ꯅꯠꯇꯕꯤꯗ ꯁꯨꯝ ꯑꯩꯈꯣꯏꯒꯤ ꯅꯦꯆꯔꯦꯜ ꯄ꯭ꯔꯣꯔꯣꯇꯤꯟ ꯍꯥꯏꯇꯥꯔꯦꯅꯦ
ꯑ
ꯑꯗꯨꯒꯨꯝꯕ ꯑꯗꯨꯝ ꯆꯥꯎꯋꯣ ꯑꯗꯨꯒ ꯕꯥꯔ ꯈꯔ ꯆꯤꯡꯉꯣ ꯍꯦꯕꯤ ꯋꯔꯥꯛꯇꯤ ꯁꯥꯟꯅꯔꯨꯔꯤꯅꯣ ꯍꯧꯖꯤꯛꯇꯤ
ꯎꯝ
ꯅꯨꯄꯥ ꯑꯃ ꯂꯩꯕꯅꯦꯕꯀꯣ ꯃꯥꯗꯤ ꯕꯣꯗꯤ ꯕꯤꯜꯗꯔ ꯍꯥꯏꯗꯔꯦ ꯌꯥꯝ ꯏꯁꯇ꯭ꯔꯣꯡ ꯀꯩꯅꯣ ꯑꯣꯏꯕ ꯏꯁꯇ꯭ꯔꯣꯡ ꯑꯣꯏꯕꯅꯤꯅꯦ ꯌꯪ ꯑꯣꯏꯔꯤꯀꯥꯟꯗꯒꯤ ꯌꯪ ꯍꯥꯏꯗꯤ ꯑꯉꯥꯡꯕꯁꯤ ꯄꯤꯛꯏꯀꯥꯟꯗꯒꯤ ꯃꯥꯁꯦ ꯑꯗꯨ ꯁꯥꯟꯅꯔꯛꯄ ꯃꯁꯥꯗꯤ ꯌꯥꯝ ꯃꯁꯥꯗꯤ ꯌꯥꯝ ꯐꯩꯌꯦꯕꯣ ꯈꯪꯕꯥ ꯑꯗꯨꯒ ꯍꯧꯖꯤꯛꯁꯦ ꯀꯩ ꯀꯩ ꯇꯧꯔꯛꯀꯦꯥ ꯃꯥꯁ ꯔꯤꯒ꯭ꯔꯦꯠ ꯆꯥꯕ ꯍꯥꯏꯇꯥꯥꯔꯦ ꯍꯥꯏꯠ ꯋꯥꯡꯍꯧꯗꯕꯒꯤ
ꯍꯧꯖꯤꯛ ꯅꯪ ꯏꯟꯈꯠꯄ ꯌꯥꯔꯤꯕꯅꯤꯅ ꯗꯥꯏꯗ ꯐꯕ ꯆꯥꯔꯣ ꯍꯥꯏꯠ ꯋꯥꯡꯅꯕ ꯀꯔꯤ ꯀꯔꯤ ꯌꯦꯡꯉꯣ ꯑꯗꯨꯒ ꯆꯥꯥꯁꯜꯂꯣ ꯋꯥꯡꯈꯠꯍꯜꯂꯣ ꯑꯗꯨ ꯑꯣꯏꯇꯥꯔꯗꯤ ꯆꯞ ꯆꯥꯔꯅꯤ ꯎꯝ
ꯑꯩꯈꯣꯏꯅꯒꯤꯗꯤ ꯐꯥꯏꯚ ꯋꯥꯟꯅꯤ ꯌꯧꯔꯤꯁꯦ ꯐꯥꯏꯚ ꯋꯥꯟ ꯑꯥ
ꯀꯩꯁꯨ ꯌꯥꯝ ꯈꯦꯠꯅꯕ ꯅꯠꯇꯦꯗ ꯅꯪꯅ ꯈꯔ ꯆꯦꯟ ꯆꯣꯡ ꯇꯧꯕꯔ ꯃꯁꯜ ꯈꯔ ꯇꯥꯁꯤꯜꯂꯝꯗꯧ ꯃꯥꯂꯦ
ꯑꯩꯔꯣ ꯈꯪꯗꯦ ꯑ ꯍꯧꯖꯤꯛ ꯑꯃꯨꯛ ꯈꯔ ꯑꯃꯨꯛ ꯀꯨ ꯁꯥꯔꯒ ꯁꯥꯥꯟꯅꯗꯕ ꯃꯩꯈꯠꯂꯛꯄꯩ ꯇꯦꯞ ꯇꯧꯔꯤ ꯀꯥꯟꯁꯤꯗ
ꯑꯣ ꯑꯩ ꯅꯣꯏꯈꯠꯂꯒ ꯑꯃꯨꯛ ꯁꯥꯡꯗꯣꯔꯛꯇꯣꯝꯅꯤ ꯑꯗꯨꯗ ꯈꯤꯇꯪ ꯆꯤꯡꯊꯣꯛꯑꯣ ꯑꯗꯨꯀꯥꯟꯗ ꯍꯥꯏꯗꯤ ꯒ꯭ꯔꯣꯠ ꯒ꯭ꯔꯣꯠ ꯂꯥꯛꯄꯁꯤ ꯀꯩꯅꯣ ꯇꯧꯕꯅꯦꯕ ꯑꯃꯨꯛ ꯆꯥꯎꯊꯣꯛꯄ ꯑꯃꯨꯛ ꯁꯥꯡꯗꯣꯛꯄ ꯑꯗꯨꯃꯥꯏꯅ ꯇꯧꯕ ꯆꯠꯄꯅꯦꯕ ꯒ꯭ꯔꯣꯠꯁꯦ ꯆꯨꯝꯗꯣ ꯅꯪ ꯒ꯭ꯔꯣꯠ ꯂꯥꯛꯄ ꯈꯪꯕ꯭ꯔꯥ ꯅꯁꯥꯅ
ꯈꯪꯗꯦ
ꯑꯩꯅ ꯈꯪꯗꯦ ꯍꯥꯏꯔ ꯈꯗ ꯑꯩꯅ ꯈꯪꯗꯦ ꯍꯥꯏꯔꯛ ꯀꯅꯨ ꯍꯥꯏꯔ
ꯑꯦ ꯁꯅꯤ ꯑ
ꯑ ꯐꯥꯏꯕ ꯋꯥꯡꯉꯤꯕ ꯋꯥ ꯑꯗꯨ ꯑꯣꯏꯇꯥꯥꯏ ꯅꯪ ꯋꯦ ꯀꯌꯥ ꯂꯩꯒꯦ
ꯋꯦꯕ ꯐꯣꯔꯇꯤ ꯁꯚꯦꯟ
ꯐꯣꯔꯇꯤ ꯁꯚꯦꯟ
ꯑꯥ
ꯑꯣ ꯑꯗꯨꯗꯤ ꯌꯥꯝ ꯀꯩꯁꯨ ꯅ ꯑꯣꯏꯕ ꯃꯤꯅ ꯑꯗꯨꯗ ꯌꯥꯝ ꯈꯩꯅ ꯄꯥꯕꯁꯨ ꯑꯣꯏꯔꯝꯣꯏ ꯈꯤꯇꯪ ꯍꯈꯣꯏ ꯄꯥꯗ꯭ꯔꯒ ꯈꯤꯇꯪ ꯌꯥꯝ ꯊꯥꯕ ꯅꯠꯇꯕ ꯆꯥꯡ ꯑꯃꯝꯗꯅꯦꯕ
ꯑꯥꯎ
ꯅꯠꯇ꯭ꯔ
ꯑꯥꯎ
ꯑꯣꯀꯦ ꯑꯣꯀꯦ ꯅꯪ ꯍꯨꯖꯤꯛ ꯇ꯭ꯌꯦꯜꯚꯇꯤ ꯂꯣꯏꯔꯝꯃꯅꯤ
ꯍꯥꯥ
ꯇꯨꯌꯦꯞꯇꯤ ꯂꯣꯏꯔꯝꯃꯅꯦꯕ
ꯑꯧ ꯂꯣꯏꯔꯦ ꯍꯧꯖꯤꯛ ꯒ꯭ꯔꯦꯖꯨꯋꯦꯁꯟ ꯊꯥꯔꯠ ꯁꯦꯃꯤꯁꯇꯔ ꯀꯥꯕ
ꯎꯝ ꯀꯩꯅꯣꯝ ꯁꯞꯖꯦꯛ ꯃꯥꯟꯅꯕ꯭ꯔꯣ
ꯃꯥꯟꯅꯗꯦ
ꯀꯩ ꯁꯕꯖꯦꯛ
ꯑꯩ ꯖꯨꯂꯣꯖꯤꯗ ꯑꯣꯏꯅ ꯇꯧꯋꯦ
ꯑꯣ ꯑꯃꯗꯨꯅ ꯃꯦꯠ꯭ꯁ ꯅꯠꯇ꯭ꯔꯣ
ꯑꯧ
ꯃꯥ ꯃꯦꯠꯁ ꯌꯥꯝ ꯍꯩꯌꯦ ꯑꯩꯅ ꯅꯍꯥꯟ ꯃꯜꯇꯤꯄꯜ ꯑꯃ ꯍꯪꯖꯤꯟꯕꯅꯦ ꯃꯥ ꯉꯥꯎꯕꯤꯒ ꯇꯧꯔꯛꯑꯦ ꯖꯨꯂꯣꯖꯤ ꯖꯨꯂꯣꯖꯤꯗꯤ ꯁꯥ ꯉꯥꯒꯤ ꯃꯇꯥꯡ ꯑꯣꯏꯗꯣꯏꯔꯥ ꯍꯥꯥ
ꯍꯥꯥꯎ
ꯖꯨꯂꯣꯖꯤꯗꯤꯅꯦ ꯁꯥꯁꯒꯤ ꯃꯇꯥꯡꯗ ꯅꯩꯅꯕ ꯑꯣꯏꯗꯣꯏꯔ
ꯑꯧ ꯁꯥ ꯇꯤꯟ ꯀꯥꯡ
ꯑꯇꯩ ꯑꯇꯩ
ꯑꯥ꯫
ꯑ ꯁꯥꯁꯦ ꯀꯩꯀꯩ꯫ ꯑꯩ ꯀꯩ ꯁꯥꯗꯤ ꯅꯩꯅꯔꯒꯦ ꯍꯧꯖꯤꯛꯀꯥꯟ ꯍꯧꯖꯤꯛ ꯐꯥꯎꯒꯤ
ꯍꯧꯖꯤꯛ ꯋꯥꯥꯟꯁꯦ ꯏꯁꯤꯡꯗ ꯌꯥꯎꯕ ꯇꯤꯟ ꯀꯥꯡ ꯑꯣꯏꯅ ꯅꯩꯅꯔꯤ ꯀꯅ
ꯏꯁꯤꯡꯗ ꯌꯥꯎꯋ꯫
ꯍꯣꯏ
ꯍꯥꯏꯗꯤ ꯑꯐꯕ ꯇꯤꯟ ꯀꯥꯡꯁꯨ ꯌꯥꯎꯔꯝꯗꯣꯏꯅꯤ ꯐꯠꯇꯕꯁꯨ ꯌꯥꯎꯔꯝꯗꯣꯏꯅꯦꯕ ꯅꯠꯇ꯭ꯔꯥ꯫
ꯑ
ꯀꯔꯝꯕ ꯇꯤꯝꯅꯗꯤ ꯍꯥꯏꯗꯤ ꯍꯦꯟꯅ ꯄꯥꯝꯒꯦ
ꯍꯥꯏꯗꯤ ꯇꯤꯟ ꯀꯥꯡꯒꯤ ꯃꯇꯥꯡꯗ ꯄꯥꯝꯖꯅ ꯇꯝꯃꯨꯔꯕꯅꯤꯅ
ꯆꯞ ꯌꯥꯝ ꯄꯥꯝꯖꯅ ꯇꯝꯃꯨꯔꯤꯅꯤ꯫
ꯅꯠꯇꯔꯥꯒ ꯑꯗꯨꯅꯤ ꯄꯥꯝꯖꯕ ꯑꯃꯗꯤ꯫ ꯂꯩꯔꯝꯅꯤꯅ ꯑꯩ ꯈꯟꯕ ꯍꯥꯏꯇꯥꯔꯦ
ꯄꯥꯝꯖꯕꯗꯣ ꯇꯝꯕ ꯐꯪꯗ꯭ꯔꯦꯗꯅ ꯇꯣꯛꯑꯦ ꯆꯂꯣꯖꯤꯗ ꯇꯥꯔꯦ ꯑꯩ ꯂꯥꯏꯌꯦꯔ ꯂꯩꯕꯅꯦ ꯌꯥꯝ ꯄꯥꯟ
ꯑꯦ ꯀꯣꯆꯤꯡ ꯇꯧꯕꯤꯒꯦ ꯂꯥꯛꯑꯣ꯫
ꯌꯥꯏ ꯌꯥꯏ
ꯁꯤꯃꯤꯔꯣ
ꯑꯥꯎ
ꯋꯥꯊꯤ ꯅꯥꯠꯇꯦꯀꯣ ꯑꯁꯦꯡꯕꯅꯤꯀꯣ꯫ ꯂꯥꯏ ꯌꯦꯛꯀꯣ ꯄꯥꯝꯃꯦ ꯑꯗꯨꯗ ꯅꯪ ꯗꯤ ꯑꯦꯝ ꯗꯔꯣ ꯇꯝꯃꯤꯁꯦ꯫
ꯑꯖꯤ ꯄꯤꯔ
ꯀꯩꯕ꯫
ꯖꯤꯄꯤꯗ
ꯖꯤ ꯄꯤ ꯑꯣ ꯀꯩꯒꯤꯅꯣ ꯃꯥꯟꯅꯔ ꯇꯝꯃꯤꯟꯅꯔꯗ꯭ꯔꯣ ꯑꯅꯤꯗ
ꯍꯥ ꯑꯩꯈꯣꯏ ꯑꯣꯝꯕꯤꯒꯦꯔꯣ
ꯎꯝ꯫
ꯃꯥꯗꯨ ꯆ ꯄꯤꯅꯦ
ꯑꯦꯃꯖꯤꯕꯤ
ꯑꯧ ꯃꯤꯇꯁꯤꯅ꯫ ꯇꯝꯗ꯭ꯔꯗꯤ ꯎꯝ ꯄꯨꯂꯞ ꯆꯠꯃꯤꯟꯅꯩꯌꯦ
ꯎ ꯄꯨꯟꯅ ꯇꯝꯗ꯭ꯔꯗꯤ ꯀꯃꯨ ꯀꯩ ꯍꯥꯏꯅꯣ ꯃꯥꯗꯣ
ꯎꯝ꯫
ꯄꯨꯟꯅ ꯇꯝꯗ꯭ꯔꯩ ꯈꯟꯅꯔꯛꯇꯣꯏꯔꯕ꯫
ꯅꯗꯤ ꯑꯩꯈꯣꯏ ꯌꯨꯝꯗꯒꯤ ꯑꯃꯅ ꯑꯃ ꯌꯦꯡꯁꯤꯅ ꯅꯕ ꯑꯙꯥꯗꯔꯕ ꯄꯨꯂꯞ
ꯑꯣ ꯑꯣ ꯑꯗꯨꯗꯩ ꯅꯨꯄꯥꯀ ꯑꯣꯏꯔꯁꯨ ꯑꯃꯅ ꯊꯤꯡꯅꯕ ꯀꯥꯏꯅ ꯍꯥꯏꯔꯝꯗꯣꯏꯅꯤꯅꯦ
ꯑꯧ ꯀꯔꯟ ꯇꯧꯔꯒ ꯄꯥꯎ ꯁꯠ ꯁꯠ ꯢꯁꯄꯥꯏ ꯍꯥꯏꯗꯤ ꯍꯥꯏꯗꯣꯛꯅꯗꯦ ꯑꯗꯣ ꯑꯧ ꯍꯥꯏꯗꯤ ꯍꯥꯏꯗꯣꯛꯅꯗꯦ ꯍꯥꯏꯗꯤ ꯃꯦꯟꯁꯤꯟꯅꯩꯑꯕ ꯌꯥꯅꯦꯕ ꯃꯊꯗ
ꯐꯩ ꯑꯗꯨꯅꯤ ꯌꯥꯝ ꯅꯨꯡꯉꯥꯏꯔꯤꯁꯦ ꯁꯤꯁ ꯇꯥꯕ ꯌꯥꯝ ꯅꯨꯡꯉꯥꯏꯗꯧ ꯃꯥꯜꯂꯤꯕꯣ꯫
ꯑꯗꯨ ꯑꯁ ꯈꯪꯗꯦꯅꯦ ꯃꯐꯝꯁꯤꯗ ꯋꯥ ꯌꯥꯝ ꯉꯥꯡꯅꯤꯡꯗꯦ
ꯃꯣꯏ ꯁꯖꯦ ꯀꯝ ꯀꯃꯥꯏ ꯀꯃꯥꯏ ꯇꯧꯒꯦ꯫
ꯑꯗꯨ ꯃꯇꯥꯡ ꯋꯥꯔꯤ ꯁꯥꯟꯅꯒꯅꯨ ꯑꯣꯏꯌꯦ꯫
ꯀ ꯈꯪꯕ꯭ꯔꯕ ꯃꯣꯏ ꯑꯗꯨꯗꯤ ꯁꯥꯟꯅꯩꯌꯦ ꯑꯗꯣ
ꯎꯝ ꯈꯪꯕ꯭ꯔ ꯍꯥꯏꯗꯤ
ꯍꯥꯏꯗꯤ ꯑꯈꯣꯏ ꯁꯤꯗ ꯀꯣ ꯀꯩꯀꯥ ꯋꯥꯔꯤ ꯁꯥꯟꯅꯕꯁꯦ ꯃꯣꯏꯗ ꯔꯦꯀꯣꯔꯠ ꯂꯩꯗꯣꯏꯔꯕ꯫
ꯑꯦ ꯔꯦꯀꯣꯔꯠꯅꯦ ꯇꯧꯔꯤꯁꯦ
ꯋꯥ ꯃꯃ ꯇꯟꯃꯦꯅ ꯀꯤ
ꯅꯈ ꯐꯥꯎ ꯂꯥꯛꯁꯅꯤ
ꯆꯥꯏꯅꯣ ꯑꯩꯈꯣꯏ ꯕꯨꯜꯗꯣꯛ ꯊꯗꯣꯛꯑꯂꯣꯏꯔꯦ꯫
ꯎꯝ ꯀꯩꯅꯣꯒꯤꯗ꯭ꯌꯥꯢꯞ ꯑ ꯍꯟꯗꯛ ꯑꯃ ꯇꯥꯋꯥꯔꯒ ꯈꯠꯂꯒ ꯇꯧꯕꯤꯕꯗꯣ ꯈꯪꯗꯔꯣ ꯕꯥꯢꯔꯦꯜ ꯆꯠꯄꯗꯣ꯫
ꯔꯝꯕꯒꯤꯅꯣ
ꯃꯄꯥꯟ ꯃꯄꯥꯟ ꯂꯝꯒꯤꯅꯤꯅ ꯑꯗꯨꯕꯨꯗꯤ꯫ ꯇꯋꯥꯔꯗ ꯃꯣꯏ ꯅꯨꯡꯁꯤꯅꯕꯒꯤ ꯄ꯭ꯔꯣꯄꯣꯁ ꯇꯧꯕꯒꯤ ꯈꯨꯗꯣꯄ ꯁꯤꯖꯤꯟꯅꯕꯗ ꯑꯣꯏ
ꯑꯣ ꯑꯥ ꯑꯥ ꯑꯥ ꯈꯪꯉꯦ ꯈꯪꯉꯦ
ꯑꯗꯨꯅꯦꯕ ꯑꯁ ꯍꯧꯖꯤꯛꯀꯥꯟ ꯈꯪꯗ꯭ꯔꯗꯤ꯫
ꯌꯥꯝ ꯑꯩ ꯃꯤꯅ ꯁꯨꯝ ꯇꯣꯏꯅ ꯊꯥꯒꯠꯂꯛꯄꯗꯒꯤꯩ ꯈꯪꯕꯅꯦ
ꯑꯗꯨ ꯀꯣꯏꯕꯒ ꯆꯠꯅꯤꯡꯗ꯭ꯔꯣ
ꯆꯠꯅꯤꯡꯌꯦ ꯑꯁ ꯌꯨꯝꯗꯩ ꯃꯄꯥꯟ ꯊꯣꯛ ꯐꯪꯗꯥꯗꯅ ꯂꯩ꯫
ꯑꯩ ꯒꯤ ꯍꯥꯏꯗꯤ ꯑꯍꯝ ꯅꯣꯏꯗ ꯍꯣꯏꯅ ꯐꯥꯖꯤꯟꯕꯤꯔꯕꯕ ꯊꯣꯛꯄ ꯌꯥꯔꯣꯏ ꯒꯥꯏꯅ
ꯑꯈꯣꯏ ꯗꯥ ꯍꯣꯏꯕꯨꯗꯤ ꯀꯩꯝ ꯀꯥꯏ ꯍꯥꯏꯗꯦ ꯑꯈꯣꯏ ꯃꯥ ꯍꯣꯏ ꯑꯩꯈꯣꯏ ꯕꯥ ꯍꯣꯢ ꯌꯥꯗꯦꯕ ꯊꯣꯛꯄ꯫
ꯑꯣ ꯑꯗꯣ ꯈꯔ ꯈꯔꯁꯨ ꯊꯣꯛꯀꯗꯞꯅꯦ ꯊꯣꯛꯇ꯭ꯔꯗꯤ ꯎꯝ ꯀꯩ ꯍꯥꯏꯅꯤ ꯐꯨꯗꯤ ꯃꯝꯖꯤꯜꯂꯒ ꯂꯩꯕꯗꯣ
ꯑꯧ ꯂꯝ ꯂꯝꯒ ꯑꯝꯇ ꯈꯪꯉꯨꯗ꯭ꯔꯕꯅꯦ ꯈꯤꯇꯪ ꯊꯣꯛꯄ ꯍꯧꯔꯛꯄ꯫ ꯗ ꯈꯤꯇꯪ ꯈꯪꯗ ꯍꯪꯉꯥꯏ
ꯍꯥꯏꯗꯤ ꯀꯣꯏꯁꯦꯟ ꯁꯦꯟꯟꯅꯔ ꯂꯩꯔꯕ
ꯑꯥꯎ
ꯎꯍꯝ꯫ ꯀꯨꯏꯁꯦꯟ ꯁꯦꯡꯅꯔꯤꯁꯤꯅ ꯇꯥꯛꯄꯗꯤ꯫ ꯁꯛ ꯌꯥꯝ ꯐꯖꯔꯝꯒꯅꯤ ꯍꯥꯏꯕ
ꯑꯁ ꯅꯠꯇꯦꯗ
ꯎꯝ ꯊꯥꯖꯗꯦ꯫
ꯑꯩ ꯁꯛ ꯐꯖꯕꯣ ꯀꯔꯥꯢꯗꯩꯅꯣ ꯍꯣꯏ ꯇꯅꯣ ꯑꯃꯝꯕꯁꯨ ꯑꯉꯥꯟꯕꯅꯦ ꯍꯥꯏꯔꯤꯕꯅꯦꯗ
ꯑꯍꯝ ꯑꯃꯝꯕꯁꯨ ꯑꯉꯥꯟꯕꯅꯦꯅ ꯂꯛꯅꯔꯤꯕꯅꯦꯕ ꯑꯈꯣꯏꯅꯤꯖꯦ꯫
ꯑꯃꯝꯕꯁꯨ ꯑꯉꯥꯟꯕꯅꯦ꯫
ꯍꯣꯏ ꯑꯗꯨ ꯑꯣꯏꯇꯥꯔꯅ ꯃꯨꯕ ꯌꯥꯝ ꯃꯨꯕꯗꯤ ꯅꯠ꯫ ꯠꯇꯤ ꯑꯗꯨ ꯑꯣꯏꯔꯁꯨ ꯀꯩ ꯍꯥꯏꯅꯤ ꯆꯤꯊꯕꯗꯗꯣ
ꯎꯝ꯫
ꯑꯩꯈꯣꯏ ꯎ ꯌꯥꯗꯦꯕ꯫
ꯍꯥꯏꯗꯤ ꯅꯣꯏꯗꯥꯝ ꯃꯨꯏ ꯍꯥꯏꯔꯣ ꯅꯠꯇ꯭ꯔꯒꯅ ꯅꯪ ꯅꯣꯕꯥꯅꯤꯕꯨꯨꯕ ꯑꯣꯏꯔꯣ
ꯅꯠꯇꯦ ꯃꯥ ꯃꯨꯞ ꯑꯈꯣꯏꯅ ꯃꯨꯛ ꯀꯔꯟ ꯇꯥꯔꯨꯗꯣꯏꯕ ꯃꯉꯣꯟꯗ ꯃꯥ ꯃꯨꯔꯕꯅꯤꯅ ꯅ꯫
ꯑꯣ ꯑꯣ ꯅꯍꯟꯗꯤ ꯉꯧꯕ꯭ꯔꯣ
ꯌꯥꯝꯉꯧꯕ ꯅꯠꯇꯦ ꯀꯨꯂꯩ ꯀꯨꯆꯨꯅꯤ꯫
ꯨ ꯃꯟꯗꯅ ꯎꯝ
ꯀꯩꯕ
ꯊꯣꯛꯃꯟꯗꯅ ꯁꯤꯐꯥꯎꯕ ꯃꯨꯔꯛꯀꯦ ꯇꯧꯔꯦꯕ
ꯑꯣ ꯀꯩꯝ ꯈꯜꯂꯨꯅꯦ ꯍꯧꯖꯤꯛꯀꯥꯟꯗꯤ ꯉꯧꯊꯣꯛꯅꯕ ꯌꯥꯝ ꯂꯩꯔꯕꯅꯦ
ꯉꯧꯕꯒ ꯄꯥꯝꯗꯦ ꯄꯥꯝꯕꯨꯗꯤ ꯄꯥꯝꯃꯦ ꯑꯗꯨꯗꯅꯦ